ꯍꯥꯥ
ꯍꯜꯂꯣ
ꯂꯣ
ꯑꯥꯎ
ꯇꯥꯕ꯭ꯔꯣ
ꯇꯥꯏꯌꯦ
ꯑꯁ ꯍꯧꯖꯤꯛꯒꯤꯗꯣ ꯁ꯭ꯄꯤꯀ꯭ꯔꯗ ꯁꯝꯃꯛꯄ
ꯎꯝ ꯍꯝ
ꯕꯦꯔꯥꯅꯤꯅꯦ
ꯎꯝ ꯀꯩꯁꯨꯨꯝ ꯇꯧꯗꯦ ꯑꯗꯨꯝ ꯂꯩꯔꯝꯕꯅꯦ ꯄꯣꯊꯥꯔꯝꯕꯅꯦ
ꯀꯥꯏ ꯀꯥꯏ ꯆꯠꯊꯔꯨꯔꯒꯦ
ꯀꯥꯏꯁꯨ ꯆꯠꯇꯦꯗ ꯁꯨꯝ ꯂꯩꯌꯦ
ꯁꯨꯝ ꯂꯩꯔꯒ ꯋꯥꯕꯒꯤ ꯄꯣꯊꯥꯕ
ꯑꯥꯎ
ꯁꯨꯝ ꯂꯩꯔꯁꯨ ꯋꯥꯕꯅꯤꯀꯣ
ꯎꯝ ꯋꯥꯏ
ꯀꯅꯥ ꯀꯅꯥ ꯂꯩꯒꯦ
ꯏꯊꯟꯗ ꯂꯩꯌꯦ
ꯏꯊꯟꯗ
ꯑꯥ
ꯌꯥꯝ ꯂꯣꯟꯂꯤ ꯑꯣꯏꯅ ꯂꯩ ꯃꯥꯜꯂꯦꯅꯦ
ꯂꯣꯟꯂꯤ ꯑꯣꯏꯗꯦꯗ ꯍ
ꯑꯩꯗꯤ ꯌꯥꯝ ꯂꯣꯟꯂꯤ ꯑꯣꯏꯅ ꯂꯩꯔꯤꯔꯥ ꯁꯤꯅꯤꯗ
ꯎꯝ ꯍꯝ ꯂꯣꯡꯂꯤꯒ ꯑꯣꯏꯖꯗꯦꯗꯥ ꯐꯤꯂꯝ ꯈꯔ ꯌꯦꯡ ꯑꯃꯨꯛ ꯊꯣꯛ ꯑꯃꯨꯛ ꯆꯪ
ꯑꯗꯨ ꯑꯥ ꯑꯗꯨꯅ ꯌꯥꯔꯕꯣ
ꯌꯥꯔꯅꯤ
ꯍꯦ ꯍꯦ ꯌꯥꯔꯦꯕ
ꯎꯝ ꯉꯔꯥꯡ ꯅꯨꯡꯗꯥꯡ ꯕꯣꯜ ꯌꯦꯡꯗ꯭ꯔꯣ ꯎꯝ
ꯑꯥ
ꯉꯔꯥꯡ ꯅꯨꯡꯗꯥꯡ ꯕꯣꯜ ꯌꯦꯡꯗꯕ꯭ꯔꯥ ꯍꯥꯏꯕꯥ
ꯑꯁ ꯉꯔꯥꯡ ꯌꯦꯡꯍꯧꯗ꯭ꯔꯦꯗꯥ
ꯑꯩꯁꯨ ꯌꯦꯡꯍꯧꯗꯦꯗ ꯀꯅꯥꯅꯕꯨ ꯇꯨꯝꯕ ꯅꯨꯡꯉꯥꯏꯔ ꯀꯥꯟꯖꯤꯗꯥ
ꯑꯗꯨꯕꯨꯗꯤ ꯆꯨꯝꯕꯥ
ꯅꯪꯅ ꯀꯥꯏ ꯆꯠꯂꯨꯕꯥ
ꯑꯩꯔꯣ
ꯎꯝ
ꯉꯔꯥꯡꯔꯣꯕꯥ
ꯑꯥꯎ
ꯋꯦꯁ ꯇꯨꯝꯊꯣꯛꯈ꯭ꯔꯦ ꯑꯩꯖꯨ
ꯃꯥꯜꯂꯤꯂꯦ
ꯀꯥꯏ ꯆꯠꯂꯨꯗꯨꯏꯅꯣ ꯑꯍꯤꯡ ꯅꯣꯡꯌꯥꯏꯗꯕꯣ
ꯍꯥꯏꯗꯤ ꯀꯣꯏꯕ ꯆꯠꯄ꯭ꯔꯥ ꯍꯥꯏꯕꯅꯤꯗ
ꯏꯁ ꯂꯣꯏꯔꯦ ꯄꯨꯡ ꯑꯃꯥ ꯃꯈꯥꯏꯕꯥꯎ ꯀꯣꯏꯕ ꯆꯠꯂꯗꯤ ꯀꯔꯝꯕ
ꯅꯣꯏ ꯅꯨꯄꯥꯒꯩꯗꯤ ꯒ꯭ꯔꯨꯞ ꯒ꯭ꯔꯨꯞꯇ ꯐꯝꯃꯒ ꯄꯨꯡ ꯇꯥꯕꯖꯨ ꯈꯪꯗꯦ ꯑꯗꯨꯅ ꯗꯨꯒꯤ ꯍꯥꯏꯕꯅꯤꯗ
ꯃꯥꯗꯤ ꯇꯧꯗꯦꯍꯦ
ꯑꯥ ꯑꯗꯨꯃꯥꯏꯟ ꯇꯧꯗꯕ꯭ꯔꯥ
ꯍꯣꯏ
ꯐꯔꯦ ꯀꯩꯅꯣ ꯑꯗꯨꯃꯥꯏꯟ ꯇꯧꯗꯔ꯭ ꯗꯤ
ꯁꯤꯠ
ꯎ
ꯐꯝꯃꯁꯨ ꯑꯍꯤꯡ ꯑꯩ ꯂꯨꯖꯊꯣꯛꯎꯕ ꯇꯨꯝ
ꯎ
ꯐꯤꯔꯣꯟ ꯃꯌꯥꯝꯁꯤ ꯌꯦꯡꯉꯝꯃꯤꯅꯤꯗ
ꯑꯣ ꯐꯩ
ꯅꯪꯗꯤ
ꯑꯩꯁꯨ ꯁꯨꯝ ꯂꯩꯔꯝꯕꯅꯦ ꯉꯩꯍꯥꯛ ꯇꯨꯝꯗꯔꯨꯔꯦ ꯍꯧꯒꯠꯂꯦ ꯍꯧꯖꯤꯛ ꯁꯤꯡꯖꯨ ꯆꯥꯅꯤꯡꯉꯦ
ꯁꯤꯡꯖꯨ
ꯎꯝ
ꯑꯣ ꯅꯣꯏ ꯃꯅꯥꯛꯇ ꯁꯤꯡꯖꯨ ꯌꯣꯟꯕ꯭ꯔꯣ
ꯌꯣꯜꯂꯝꯒꯦꯔꯥ ꯈꯪꯗꯦ ꯁꯤꯡꯖꯨ ꯌꯣꯟꯕ꯭ꯔꯥ ꯌꯣꯟꯗꯕ꯭ꯔꯥ
ꯍꯨꯖꯤꯛ ꯁꯤꯡꯖꯨ ꯆꯥꯔ ꯍꯣꯔꯦꯟ ꯄꯨꯡ ꯀꯌꯥ ꯆꯥꯛ ꯆꯥꯗꯣꯏꯕ ꯍꯥ ꯍꯨꯖꯤꯛ ꯁꯤꯡꯖꯨ ꯆꯥꯔ ꯄꯨꯡ ꯀꯌꯥ ꯆꯥꯛ ꯆꯥꯗꯣꯏꯅꯣꯕ
ꯀꯔꯤ ꯍꯥꯏꯅꯣ
ꯍꯨꯖꯤꯛ ꯁꯤꯡꯖꯨ ꯆꯥꯈ꯭ꯔꯦꯕ ꯈꯜꯂꯣꯕ
ꯀꯩꯅ‌ꯣ ꯁꯤꯡꯖꯨ ꯆꯥꯕ ꯀꯔꯤ ꯋꯥꯈꯟꯅ‌ꯣ ꯍꯥꯏꯖ‌ꯦ
ꯍꯨꯖꯤꯛ ꯁꯤꯡꯖꯨ ꯆꯥꯔꯦꯅ ꯍꯥꯏꯔꯣꯋꯥ
ꯑꯥ
ꯑꯗꯣꯒ ꯄꯨꯡ ꯀꯌꯥ ꯆꯥꯛ ꯆꯥꯗꯣꯏꯅꯣꯕ
ꯑꯁ ꯑꯩꯈꯣꯏ ꯆꯥꯛ ꯆꯥꯕꯗꯤ ꯊꯦꯡꯉꯤꯗ ꯄꯨꯡ ꯃꯥꯄꯟ ꯑꯗꯨꯋꯥꯏ ꯆꯥꯛ ꯆꯥꯏ ꯀꯩꯅꯣ ꯁꯤꯡꯖꯨ ꯆꯥꯕꯨꯕ ꯆꯥꯛꯀ ꯆꯥꯗꯧꯁꯨ ꯉꯁꯥꯏ ꯑꯩꯒꯤ ꯐꯩꯁꯥ ꯀꯥꯏ ꯊꯅꯝꯃꯦ ꯑꯣ
ꯎꯝ ꯅꯊꯟ ꯆꯥꯗꯣꯏꯔꯣ
ꯍꯥꯥ
ꯅꯊꯟꯗ ꯆꯥꯗꯣꯏꯔꯣ
ꯑꯥꯎ ꯏꯊꯟꯗꯅꯦ ꯂꯨꯄꯥ ꯌꯥꯡꯈꯩꯒꯤ ꯁꯤꯡꯖꯨꯁꯤ ꯂꯩꯔꯒ ꯆꯥꯖꯒꯦ
ꯆꯤꯁ
ꯃꯥꯟꯗꯔ ꯃꯥꯟꯕ꯭ꯔ
ꯃꯥꯟꯕꯒꯨꯝ
ꯃꯥꯟꯒꯨꯨꯝ ꯂꯥꯀꯨꯝ
ꯄ꯭ꯔꯥ
ꯑꯃꯕꯨ ꯑꯣꯏꯔꯣ ꯑꯃꯕꯨ ꯑꯣꯏꯔꯣ ꯀꯨꯃꯥꯏ ꯇꯧꯁꯤꯕ ꯑꯗꯣ
ꯀꯩꯕꯣ
ꯀꯃꯥꯏ ꯇꯧꯁꯤ ꯍꯥꯏꯅꯣꯕꯗꯣ
ꯀꯩꯅꯣꯕ
ꯑꯁ ꯅꯪꯅ ꯈꯜꯂꯤꯗꯨꯅꯤꯅꯦ
ꯀꯔꯤꯅꯣꯕ ꯀꯔꯤ ꯈꯜꯂꯤꯅꯣꯕ
ꯅꯪꯅ ꯈꯜꯂꯤꯗꯣ ꯑꯗꯨꯃꯛꯅꯤ
ꯑꯩ ꯀꯩꯁꯨꯝ ꯈꯟꯗꯦꯗ
ꯎꯝ ꯑꯗꯨꯗꯤ ꯀꯩꯁꯨ ꯅꯠꯇꯦ
ꯎꯝ
ꯅꯪꯅ ꯀꯩꯅꯣꯔꯣ ꯅꯣꯏ ꯏꯃꯨꯡꯗ ꯑꯍꯟꯔꯣ
ꯑꯣ
ꯑꯍꯟ
ꯌꯥꯛ
ꯅꯣꯏ ꯅꯨꯄꯤ ꯀꯌꯥꯅꯣ
ꯅꯨꯄꯤ ꯑꯅꯤ
ꯅꯨꯄꯥ ꯀꯌꯥ
ꯅꯨꯄꯥ ꯑꯃꯥ
ꯑꯥ ꯑꯩꯈꯣꯏꯒ ꯃꯥꯟꯅꯩꯅ ꯅꯨꯄꯥꯗꯨꯅ ꯈ꯭ꯋꯥꯏ ꯅꯨꯄꯥꯗꯨꯅ ꯈ꯭ꯋꯥꯏ ꯑꯇꯣꯟꯕ꯭ꯔꯥ
ꯌꯥꯏꯃ
ꯑꯣ ꯑꯩꯗꯤ ꯑꯩ ꯑꯩꯅ ꯈ꯭ꯋꯥꯏ ꯑꯇꯣꯝꯕ ꯏꯆꯦ ꯑꯅꯤ
ꯑꯣ
ꯎꯝ
ꯃꯥꯜꯂꯤꯅꯦ
ꯀꯃꯥꯏꯅ
ꯍꯥ ꯃꯥꯜꯂꯦꯕ ꯗꯨꯝ
ꯑꯗꯨ ꯀꯃꯥꯏꯅꯅꯣꯕ ꯑꯦ ꯑꯗꯨꯝ ꯃꯥꯜꯂꯦ ꯑꯗꯨꯝꯗꯨ
ꯀꯃꯥꯢ ꯃꯥꯜꯂꯤꯅꯣꯕ ꯑꯗꯨꯗꯤ ꯀꯥꯔꯝꯃꯥꯏꯅ ꯍꯥꯏꯒꯦꯔꯅꯦ
ꯑꯁ ꯑꯦ ꯅꯪꯒꯤ ꯑꯗꯨꯗ
ꯎꯗ ꯂꯩꯩꯗꯅ ꯑꯗꯨꯝ ꯁꯤꯡꯖꯨ ꯂꯩꯔꯛꯀꯦ ꯁꯤꯡꯖꯨ ꯆꯥꯁꯦ ꯑꯥ
ꯅꯪꯅ ꯂꯦ ꯃꯥꯜꯂꯦꯅꯦ ꯈꯪꯕꯗꯣ ꯎꯊꯣꯛꯄ ꯉꯝꯕꯗꯣ ꯅꯪꯅ ꯃꯥꯜꯂꯦꯅ ꯎꯠꯊꯣꯛꯄ ꯉꯝꯕꯗꯣ
ꯀꯔꯤ
ꯅꯪꯅ ꯃꯥꯜꯂꯦꯅ ꯎꯠꯊꯣꯛ
ꯑꯥ, ꯃꯥꯏ ꯅꯨꯄꯤ ꯑꯣꯏꯖꯥꯠꯂ, ꯀꯔꯝꯕ ꯖꯥꯒꯗꯩꯅꯣꯕ ꯅꯪ ꯉꯥꯡꯊꯣꯔꯛꯄꯗ
ꯏꯁ ꯍꯩꯔꯦ ꯈꯨꯝꯕꯗꯤ
ꯑꯁ ꯁꯤꯡꯖꯨ ꯑꯣꯏ ꯆꯥꯖꯦ ꯃꯦꯒꯤꯗꯣ ꯃꯣꯢ ꯃꯣꯏꯒꯤꯗꯣ ꯀꯩꯅꯣ ꯑꯈꯣꯏ ꯆꯥꯅꯤꯡꯕꯗꯣ ꯍꯥꯞꯄꯝꯃꯣꯏ
ꯑꯗꯣ ꯈꯔ ꯂꯥꯡ ꯃꯥꯜꯂꯤꯍꯦ ꯅꯪ
ꯂꯥꯡꯗꯦ ꯍꯦ ꯑꯩ ꯃꯄꯥꯟ ꯊꯣꯛꯄꯒꯤꯅꯦ
ꯑꯗꯨꯅꯦ ꯍꯥꯏꯖꯦ
ꯑꯗꯨꯔꯣ
ꯎꯝ ꯑꯩꯗꯤ ꯃꯈꯣꯟ ꯆꯤꯛ ꯐꯥꯎ ꯂꯥꯎꯔꯝꯃꯣꯢ
ꯎꯝ
ꯇꯥꯕ꯭ꯔꯣ
ꯎꯝ
ꯎꯝ ꯍꯥ
ꯑꯗꯣ ꯀꯃꯥꯏ ꯇꯧꯁꯦꯕ ꯑꯗꯣ
ꯄꯥꯔꯄ
ꯍꯥ ꯅꯠꯇꯦ
ꯍꯣ
ꯀꯔꯤꯅꯣ ꯀꯩꯅꯣ ꯅꯪ ꯇꯧꯔꯤꯁꯦ ꯑꯩ ꯚꯥꯞ ꯇꯥꯥꯗꯦ
ꯀꯔꯤꯅꯣ
ꯀꯩ ꯅꯪ ꯇꯧꯔꯤꯁꯤ ꯀꯩꯅꯣꯕ ꯑꯩ ꯕꯥꯞ ꯇꯥꯗꯦꯕ
ꯑꯩ ꯀꯔꯤ ꯇꯧꯈ꯭ꯔꯒꯦ ꯑꯩ ꯁꯤꯡꯖꯨ ꯂꯩ ꯀꯩꯅꯣꯕ
ꯈꯪꯗꯦ ꯑꯩꯁꯨ ꯅꯪ ꯀꯩꯗꯧꯋꯤꯅꯣ ꯑꯩ ꯕꯥꯞ ꯇꯥꯗꯦꯕ
ꯑꯩ ꯀꯔꯤ ꯇꯧꯈ꯭ꯔꯒꯦ
ꯑꯩ ꯁꯤꯡꯖꯨ ꯂꯩꯕ ꯊꯣꯛꯏꯌꯦ
ꯀꯔꯤꯅꯣꯕ ꯅꯪ ꯇꯧꯔꯤꯗꯣ ꯑꯩ ꯚꯥꯞ ꯇꯥꯗꯦꯕ ꯑꯗꯣ
ꯀꯔꯤꯔꯣ ꯑꯩ ꯀꯔꯤꯁꯨꯝ ꯇꯧꯗꯦꯅ
ꯑꯁ ꯋꯥ
ꯍꯨꯝ ꯑꯩ ꯁꯤꯡꯖꯨ ꯂꯩꯕ ꯊꯣꯛꯏ ꯗꯧꯔꯦ
ꯁꯤꯡꯖꯨꯗꯣ ꯆꯥꯔ ꯑꯃꯨꯛꯀꯣ ꯀꯣꯏꯆꯦꯟ ꯆꯦꯟ ꯂꯩꯅꯤ ꯂꯦꯇ꯭ꯔꯤꯟꯗ
ꯑꯩꯈꯣꯏ ꯆꯦꯟꯕꯤꯗꯦꯕ
ꯎꯝ ꯆꯈꯥꯎꯁꯨ ꯂꯣꯏ ꯍꯩꯒꯠꯂꯝꯃꯅꯤꯅꯦ
ꯍꯥꯏꯒꯠꯇꯦꯍꯦ
ꯍꯩꯒꯠꯂꯝꯃꯅꯤꯌꯦ
ꯐꯒꯠꯇꯦ
ꯅꯪ ꯀꯩꯅꯣ ꯀꯩꯅꯣꯔꯣꯝꯗꯒꯤꯔ ꯑꯥ ꯑꯩ ꯍꯥꯏꯔꯛꯀꯦꯀꯣ
ꯑꯥ
ꯅꯣꯏ ꯑ ꯂꯝ ꯃꯃꯤꯡꯗꯣ ꯁꯤꯗꯒꯤ ꯍꯧꯕ꯭ꯔꯥ
ꯁꯤꯗꯒꯤ ꯍꯧꯋꯦ ꯑꯗꯨꯕꯨ ꯁꯤꯗꯒꯤ ꯃꯦꯟ ꯁꯦꯟꯇꯔ ꯅꯠꯇꯕ
ꯑꯠꯁꯥ ꯑꯗꯨꯃꯥꯏ ꯇꯧꯕ ꯖꯥꯠꯅꯤꯅꯤꯀꯣ
ꯁꯤꯡꯖꯨ ꯌꯥꯎꯗ꯭ꯔꯕ ꯌꯥꯎꯔꯤ ꯌꯥꯎꯔꯤ ꯁꯤꯡꯖꯨ ꯂꯨꯄꯥ ꯀꯨꯟꯒꯤꯗꯪ ꯄꯤꯕꯤꯌꯣꯕ
ꯑꯗꯣ ꯅꯪ ꯂꯩꯕꯅ ꯍꯧꯖꯤꯛ ꯀꯥꯏ ꯂꯩꯕ
ꯇꯤꯗ ꯂꯩꯕ
ꯑꯥ
ꯇꯤꯗ
ꯇꯤ ꯇꯤ ꯇꯤ ꯀꯔꯤꯅꯣ ꯇꯤ ꯍꯥꯏꯁꯦ ꯀꯩꯅꯣ ꯇꯤ ꯀꯔꯤꯅꯣ ꯇꯤꯗ ꯂꯩꯌꯦ ꯍꯥꯏꯗꯨꯕꯣ
ꯅꯪꯅ ꯑꯩꯉꯣꯟꯗ ꯁꯤꯗꯒꯤꯔ ꯍꯪꯉꯤꯀꯣ ꯑꯗꯨꯅ ꯑꯩꯁꯨ ꯍꯣꯏ ꯍꯧꯖꯤꯛ ꯂꯩꯕꯁꯤꯅ ꯇꯤꯗ ꯂꯩꯌꯦ ꯍꯥꯏꯕꯗꯣ
ꯑꯗꯨ ꯇꯤ ꯇꯤ ꯇꯤꯗ ꯍꯧꯔ ꯀꯩꯗ ꯂꯣꯏꯕ ꯇꯤꯗꯩ ꯍꯧꯔꯒ ꯗꯤꯗ ꯂꯣꯏꯕꯥ
ꯇꯦꯟ ꯇꯛ ꯇꯧꯌꯦ ꯑꯦꯜꯗ ꯂꯣꯏꯌꯦ
ꯑꯁ ꯑꯩ ꯀꯩꯅꯣ ꯇꯧꯕ ꯉꯝꯗ꯭ꯔꯦ ꯁꯄꯦꯂꯤꯡ ꯇꯧꯔꯑꯣꯅꯦ
ꯁꯤꯛꯁ ꯂꯦꯇꯔ ꯁꯨꯕꯅꯦ ꯁꯚꯦꯟ꯫ ꯁꯕꯦꯟ ꯂꯦꯇꯔꯁ꯫
ꯅꯣꯏꯔꯣꯝꯗꯔꯣꯕ꯫
ꯍꯣꯏꯕ ꯅꯠꯇꯦꯕ꯫
ꯑꯗꯨ ꯑꯝꯇ ꯍꯥꯏꯔꯣꯅꯦ ꯏꯁ ꯏꯁꯄꯦꯂꯤꯡ ꯇꯧꯔꯛꯄ ꯑꯩ ꯀꯩꯅꯣ ꯇꯧꯕ ꯉꯝꯗꯦ꯫ ꯁꯔ꯭ꯁ ꯇꯧꯕ ꯉꯝꯗ꯭ꯔꯦ ꯑꯩꯒꯤ꯫ ꯑꯗꯣ ꯑꯗꯣ ꯍꯥꯏꯌꯣꯕ ꯅꯪ ꯏꯪꯂꯤꯁꯇꯣ ꯀꯣꯟꯅ ꯉꯥꯡꯅꯁꯦꯕ ꯍꯥꯟꯅ ꯍꯥꯏꯌꯣꯕ꯫
ꯃꯣꯔꯣꯛꯇꯣ ꯈꯤꯇꯪ ꯁꯍꯜꯂꯣꯕ꯫
ꯍꯥꯏꯔꯣ꯫
ꯀꯔꯤꯔꯣ ꯅꯪꯅ ꯊꯤꯌꯣ ꯇꯤꯗ ꯍꯧꯔꯒ ꯑꯦꯜꯗ ꯂꯣꯏꯌꯦ ꯍꯥꯏꯁꯤꯗꯤ ꯑꯩꯅ꯫
ꯑꯗꯨ ꯀꯗꯣꯝꯗꯅꯣꯕ ꯑꯩ ꯑꯩ ꯑꯩ ꯀꯩꯅꯣ ꯇꯧꯕ
ꯑꯥꯏ ꯔꯣꯝꯗꯅꯦꯕ꯫
ꯁꯤ ꯈꯥꯏꯕꯋꯥꯅꯤ ꯁꯤ ꯃꯤꯁꯤ
ꯑꯥꯏ ꯔꯣꯝꯗ ꯑꯥꯏ ꯔꯣꯝꯗ꯫
ꯑꯥꯏꯔꯣꯝꯗ꯫
ꯑꯥ ꯑꯥ ꯑꯥꯏ ꯌꯧꯗ꯭ꯔꯤꯉꯩꯗ꯫
ꯑꯆꯥ ꯑꯩ ꯈꯪꯒ꯭ꯔꯦ꯫ ꯇꯤ ꯍꯩꯁ ꯀꯣ ꯎꯝ ꯆꯨꯝꯃꯤ ꯀꯣ꯫
ꯇꯤꯍꯩꯁ꯫
ꯕꯤ ꯑꯦ ꯑꯦꯜꯗ ꯂꯣꯏꯕ ꯅꯠꯇ꯭ꯔꯣ꯫
ꯃꯥꯅꯦ꯫
ꯈꯔ ꯇꯧꯕ꯭ꯔꯥ꯫
ꯍꯥ ꯍꯩꯌꯦꯅꯦ꯫ ꯑꯩꯗꯤ ꯄꯪꯕ꯭ꯔꯥ ꯍꯥꯏꯔꯒ ꯁꯤꯡꯗꯤ ꯁꯤꯡꯕ ꯖꯥꯠꯅꯤꯅꯦ ꯇꯧꯋꯦ ꯇꯧꯋꯦ ꯌꯥꯕꯅꯦ ꯅꯣꯏꯅ ꯌꯥꯗ꯭ꯔꯗꯤ ꯀꯅꯥꯅ ꯌꯥꯒꯦꯔꯥ꯫
ꯏꯁ ꯅꯪꯒꯤ ꯋꯥꯍꯩꯗꯨꯗꯤ ꯀꯩꯅꯣꯝꯃ ꯏꯌꯥꯎ ꯌꯥꯎꯔꯤꯌꯦ ꯁꯦꯡꯕ ꯐꯥꯒꯤ ꯅꯠꯇꯦ ꯑꯗꯨꯗꯤ ꯅꯪꯒꯤ ꯅꯪꯒꯤ ꯅꯪꯒꯤ ꯋꯥꯍꯩꯗꯨꯗꯤ ꯀꯩꯅꯣꯝ ꯏꯌꯥꯎ ꯌꯥꯎꯔꯤꯕ
ꯀꯔꯤ ꯌꯥꯎꯕꯅꯣ꯫
ꯌꯥꯎꯔꯤꯗꯨꯗꯤ ꯅꯣꯏꯅ ꯌꯥꯗ꯭ꯔꯗꯤ ꯀꯅꯥꯅ ꯑꯩꯈꯣꯏ ꯑꯩꯈꯣꯏ ꯍꯧꯖꯤꯛ ꯀꯩ ꯀꯩ ꯍꯥꯏꯅꯣꯕ꯫
ꯍꯥꯥ꯫
ꯑꯥ ꯑꯩꯈꯣꯏ ꯍꯥꯏꯁꯦ ꯀꯩꯅꯣꯕ ꯅꯣꯏ ꯍꯥꯏꯖꯦ꯫
ꯅꯪꯅ ꯌꯥꯗꯗꯤ ꯀꯃꯥꯏꯅ ꯀꯅꯥ ꯀꯅꯥ ꯌꯥꯗꯣꯏꯅꯣ ꯍꯥꯏꯕꯅꯤꯗ꯫ ꯉꯥꯡꯕꯗꯨ ꯁꯣꯏꯕꯅꯦ ꯑꯩꯗꯧꯅ꯫
ꯅꯠꯇꯦ ꯅꯠꯇꯦ ꯍꯧꯖꯤꯛ ꯑꯩꯅ ꯅꯪ ꯑꯩ ꯅꯨꯡꯉꯥꯏꯇ꯭ꯔꯦ ꯈꯪꯕꯒꯤ ꯅꯪ ꯁꯦꯝꯗꯣꯔꯛꯄꯅꯤ꯫
ꯑꯗꯨꯒꯤ ꯅꯠꯇꯦꯍꯦ꯫
ꯃꯥꯟꯅꯤ ꯃꯥꯟꯅꯤ ꯑꯗꯨꯃꯥꯏꯅ ꯇꯧꯅꯔꯁꯤ꯫
ꯑꯗꯨꯗꯣꯝꯗ ꯀꯥꯇꯤ ꯄꯤꯔꯛꯑꯣ ꯀꯥꯇꯤ ꯑꯧ
ꯀꯔꯤꯅꯣ ꯃꯅꯥ ꯁꯤꯡꯖꯨꯗ ꯀꯣꯛ ꯊꯥꯗꯔ ꯂꯩꯔꯦ
ꯍꯥꯏꯔꯣ꯫
ꯌꯥꯔꯦ ꯇꯣꯛ ꯍꯥꯏꯔꯣꯏ꯫
ꯁꯣꯏꯕꯅꯦꯍꯦ ꯅꯪ ꯁꯤꯁꯨ ꯋꯥꯔꯧ ꯄꯨꯔꯧꯗꯤ ꯌꯥꯝ ꯆꯥꯎꯈ꯭ꯔꯦꯗ꯫
ꯁꯤ ꯁꯤ ꯅꯪꯅꯤꯅꯦ꯫
ꯋꯔꯧ ꯄꯨꯡꯂꯧ ꯌꯥꯝ ꯆꯥꯎꯈ꯭ꯔꯦꯗ꯫ ꯑꯗꯣ ꯄ꯭ꯂꯇꯤ ꯃꯆꯥ ꯍꯥꯞꯄꯤꯌꯣ ꯀꯔꯤ ꯄꯣꯂꯤꯊꯤꯜ ꯑꯃꯇ ꯄꯤꯌꯣ ꯑꯝꯇ ꯍꯥꯏꯌꯣ